ꯀꯅꯥ
ꯍꯥꯎ ꯇꯥꯏꯌꯦ
ꯃꯃꯥ ꯄꯦꯀꯦꯠ ꯐꯪꯉꯦ
ꯎꯝ
ꯄꯨꯄꯨ ꯄꯦꯀꯦꯠ ꯐꯪꯉꯦ
ꯎꯝ
ꯑꯩꯈꯣꯏꯁꯦ ꯃꯑꯣꯡ ꯃꯑꯣꯡꯅ‌ꯦ ꯃꯌꯥꯝ ꯐꯪꯉꯦꯗ
ꯎꯝ
ꯅꯣꯏꯗꯨꯒꯗꯤ ꯐꯪꯕ꯭ꯔꯣ
ꯑꯩꯈꯣꯏꯁꯨ
ꯅꯪ
ꯅꯪꯗꯤ ꯁꯥ ꯆꯥꯗꯕꯀꯣ
ꯑꯥ
ꯅꯪ ꯁꯥ ꯆꯥꯕ꯭ꯔꯣ
ꯑ ꯆꯥꯗꯦ ꯌꯥꯝꯅ ꯆꯥꯕꯨꯗꯤ ꯆꯥꯏ ꯇꯣꯏꯅ ꯆꯥꯗꯦ
ꯎꯝ ꯑꯩꯩꯁꯨ ꯍꯥꯟꯅꯗꯤ ꯌꯥꯝ ꯆꯥꯔꯝꯃꯦ ꯍꯧꯖꯤꯛꯇꯤ ꯆꯥꯗ꯭ꯔꯦ
ꯎꯝ ꯁꯥ ꯆꯥꯕꯁꯦ ꯌꯥꯝ ꯐꯠꯇꯦ ꯍꯥꯏꯕꯅꯦ
ꯉꯁꯤꯁꯦ ꯉꯁꯤꯗꯤ ꯑꯩꯅ ꯅꯨꯡꯁꯤꯖꯕ ꯅꯨꯄꯥ ꯑꯃ ꯂꯩꯌꯦꯕꯀꯣ
ꯑꯌꯥ ꯀꯥꯏꯗꯒꯤ
ꯑꯗꯨꯗꯤ ꯍꯥꯏꯗꯣꯛꯄ ꯌꯥꯗ꯭ꯔꯦ ꯃꯐꯝꯗꯤ ꯑꯩ ꯄꯥꯔꯁꯅꯦꯜꯅꯤꯅ ꯑꯗꯨꯅ ꯑꯩ ꯑꯩ ꯃꯥ ꯌꯥꯝ ꯅꯨꯡꯁꯤ ꯃꯥꯒꯤꯗꯃꯛꯇꯀꯣ ꯑꯩꯅ ꯉꯝꯖꯕ ꯈꯔ ꯊꯥꯔꯁꯗꯦ ꯁꯒꯣꯜꯁꯦꯟ ꯅꯨꯃꯤꯠꯀꯤ ꯑꯌꯨꯛꯇ
ꯑꯥ
ꯆꯔꯥ ꯍꯦꯟꯂꯤ
ꯑꯣ ꯌꯥꯝ ꯐꯩꯗꯅ ꯑꯗꯨꯗꯤ ꯅꯪꯅ ꯅꯨꯡꯁꯤꯖꯔꯨꯔꯕꯣ ꯌꯥꯝꯅ
ꯃꯥꯗꯤ ꯈꯪꯕ꯭ꯔ
ꯑꯥ
ꯃꯥꯗꯤ ꯅꯨꯄꯤ ꯑꯇꯣꯞꯄ ꯄꯥꯝꯕ꯭ꯔꯥ ꯀꯩꯅꯣ ꯈꯪꯗꯦꯕ ꯑꯩꯁꯨ ꯀꯩꯝ ꯍꯥꯏꯗꯦ ꯑꯗꯣ ꯃꯥ ꯅꯨꯄꯤ ꯑꯇꯣꯞꯄ ꯄꯥꯝꯕ꯭ꯔꯥ ꯈꯪꯗꯦꯕ ꯑꯩꯗꯣ ꯅꯤꯡꯁꯤꯡꯕꯤꯔꯛ ꯇꯦ ꯑꯩꯅ ꯐꯣꯟ ꯇꯧꯔꯛꯑꯣ ꯐꯣꯟ ꯇꯧꯔꯛꯑꯣ ꯐꯣꯟ ꯇꯧꯔꯛ ꯑꯣ ꯍꯥꯏꯕꯀꯥꯟꯗ ꯈꯪꯕ꯭ꯔꯥ ꯑ ꯉꯁꯤ ꯅꯤꯡꯁꯤꯡꯉꯝꯃꯅꯤ ꯍꯌꯦꯡ ꯅꯤꯡꯁꯤꯡꯉꯝꯃꯅꯤꯀꯣ
ꯑꯥ
ꯀꯥꯎꯔꯅꯤ ꯑꯩ ꯁꯥꯎꯔꯅꯨ ꯑꯩ ꯀꯥꯎꯕꯩꯅꯤ ꯃꯤ ꯍꯥꯏꯕꯁꯦ ꯁꯥꯎ ꯀꯥꯎ ꯇꯝꯕ ꯉꯝꯗꯦ ꯀꯥꯎꯔꯤꯅꯦ ꯇꯧꯁꯟꯅꯔꯛꯇꯣꯏꯅꯦꯕ ꯗꯥꯏꯅ ꯑꯗꯨꯗꯩ ꯑꯩꯁ‌ꯦ ꯑꯗꯨ ꯍꯥꯏꯔꯛꯄꯗꯩ ꯑꯃꯨꯛ ꯍ‌ꯦꯟꯅ ꯇꯤꯡ ꯂꯥꯎꯔꯅꯦ ꯁꯥꯥꯎꯔꯅꯦꯕꯀꯣ ꯑꯗꯩ ꯑꯩꯅ ꯐꯣꯟꯁꯦ ꯄꯠ ꯀꯛꯊꯠꯂꯅꯤ ꯑꯗꯨꯗ ꯏꯊꯟꯇ ꯁꯥꯎ ꯅꯤꯡꯃꯟꯗꯅ ꯎ ꯇꯧꯒꯦꯅ ꯌꯥꯁꯦ ꯀꯛꯁꯤꯜꯂꯒ ꯌꯦꯡꯉꯅꯤ ꯃꯁꯤ ꯇꯧꯔꯣꯏꯗ ꯃꯁꯤꯅ ꯑꯣꯐ ꯑꯃꯨꯛ ꯊꯝꯖꯜꯂꯅꯤꯗꯅ ꯑꯃꯨꯛ ꯑꯣꯟ ꯑꯃꯨꯛ ꯇꯧꯔ ꯇꯧꯔꯛꯄ꯭ꯔꯥ ꯑꯃꯨꯛ ꯌꯦꯡꯉꯅꯤꯀꯣ ꯎꯝ ꯃꯁꯤꯗꯤ ꯀꯥꯟꯅꯄ‌ꯣꯟꯇꯦ ꯑꯩꯅ ꯑꯃꯨꯛ ꯇꯧꯔꯒ ꯉꯥꯡꯒꯦ ꯍꯥꯏꯅ ꯑꯃꯨꯛ ꯇꯧꯔꯅꯤꯕ
ꯎꯝ
ꯑꯗꯨ ꯐꯣꯟꯁꯦ ꯑꯃꯨꯛ ꯇꯧꯔꯒ ꯅꯪ ꯑꯗꯨꯗꯨꯗꯨꯗꯨ ꯍꯥꯏꯅ ꯉꯥꯡꯉꯅꯤꯅ
ꯑꯥ
ꯅꯨꯡꯉꯥꯏꯇ꯭ꯔꯉꯗꯦ ꯃꯥꯗꯣ ꯑꯣ ꯂꯩꯩꯅ ꯐꯧꯖꯤꯜꯂꯛꯑꯅꯤꯀꯣ
ꯑꯥ
ꯅꯤ ꯆ ꯄꯅꯕꯅꯤ ꯆ ꯄꯩꯅꯅꯅꯤ
ꯎ ꯃꯥꯁ ꯊꯕꯛ ꯀꯟꯕꯔ ꯃꯅꯤꯗ ꯌꯥ ꯂꯅ ꯈꯟꯒꯅ
ꯅꯪ ꯈꯋꯥ ꯃꯈꯒꯣꯏ ꯈꯪꯛꯄ ꯅꯠꯇꯦ ꯑꯩ ꯅꯨꯡꯁꯤꯅꯕꯅꯤꯅꯪ ꯈꯪꯔꯣꯏ
ꯑꯣ ꯑꯣ ꯑꯩꯁꯨ ꯁꯨꯝ ꯍꯥꯏꯕꯅꯦꯗ ꯑꯩꯁꯨ ꯑꯪꯀ ꯅꯨꯄꯤ ꯑꯪꯀ ꯅꯨꯡꯁꯤꯌꯦ
ꯎꯝ
ꯑꯅ ꯃꯥꯅ ꯌꯥꯝ ꯁꯥꯎꯒꯜꯂꯤ
ꯎꯝ
ꯑꯗꯣ ꯑꯩꯅ ꯊꯕꯛꯀ ꯍꯦꯔꯗꯀꯣ
ꯎꯝ
ꯐꯣꯟꯒꯁꯦ ꯊꯥꯡꯒꯠꯍꯧꯗꯕꯁꯦ ꯅꯥꯇꯣꯟ ꯄꯣꯝꯅ ꯂꯩꯗꯣꯏꯅꯦ
ꯃꯇꯣꯝꯗꯁꯨ ꯀꯣꯝꯕ꯭ꯔꯣ ꯍꯥꯏꯁꯦ
ꯎꯝ ꯄꯣꯝꯃꯤꯗꯅ ꯁꯥꯎꯔꯣꯏꯁꯤ ꯅꯈꯪꯗ꯭ꯔ
ꯑꯗꯨꯨꯡꯗꯤ
ꯎꯝ ꯑ ꯎ ꯅꯨ ꯄ ꯁꯅꯤ ꯅꯅꯥꯇꯣꯟ ꯄꯃꯤ
ꯅꯪꯅ ꯅꯍ ꯍꯥꯏꯕ ꯅꯪ ꯅꯨꯄꯤ ꯅ ꯅꯨꯄꯤꯅ ꯔꯣꯁ ꯄꯤꯔꯛꯑꯦ ꯍꯥꯏꯕꯗꯣ
ꯎꯝ
ꯔꯣꯁꯇ ꯊꯝꯖꯤꯟꯕ꯭ꯔꯣ
ꯎꯝ ꯊꯝꯃꯦꯗ꯭ꯔ ꯀꯦꯗꯕꯨ ꯊꯝꯃ
ꯎꯝ
ꯀꯩꯗ ꯑꯥ ꯑꯩ ꯅꯉꯣꯟꯗ ꯀꯩꯗꯧꯋꯤ ꯍꯥꯏꯗꯣꯏꯕ ꯑꯩꯒꯤꯅꯤꯗꯣ ꯄꯥꯔꯁꯣꯅꯦꯜꯂꯤ ꯍꯥꯏꯔꯣꯏ
ꯃꯤ ꯃ ꯇ ꯑꯣꯗꯕ ꯍ ꯀ ꯃꯤ ꯃꯆꯥ ꯂꯤ ꯌꯥꯗ ꯀ
ꯏꯁꯤ ꯏ ꯏ
ꯍ ꯃꯄꯕꯤ ꯑꯗꯤꯀ
ꯎ ꯇ ꯊꯝꯕ ꯍ ꯀ
ꯀꯩꯅꯕ ꯍꯛꯇꯣ ꯊꯥꯁꯦ ꯂꯥꯏꯛ ꯆꯤꯟꯒꯤ ꯃꯔꯨꯝꯗꯒꯤ ꯊꯣꯛꯂꯛꯑꯒ ꯈꯤꯇꯪꯗꯪ ꯂꯥꯜꯂꯤꯅꯤ
ꯇꯥꯡꯒ ꯌꯥꯂꯦ
ꯁꯨꯃꯥꯏꯅ ꯊꯥꯗ ꯌꯦꯡꯉꯤꯕ ꯃꯤꯅ ꯉꯥꯎꯅꯔꯤꯕ ꯁꯨꯃꯥꯏꯅ ꯑꯩꯁꯦ ꯃꯤ ꯃꯌꯥꯝꯅ ꯉꯥꯎꯅꯔꯗꯤ ꯀꯌꯥ
ꯑ ꯃꯦꯗꯤꯀꯥ
ꯎꯝ
ꯑꯩꯈꯣꯏꯒꯤꯀꯣ
ꯎꯝ
ꯁꯦ
ꯁꯩꯔꯦꯡ ꯊꯤꯔꯣꯑꯣ ꯊꯥꯒꯤ ꯁꯩꯔꯦꯡ ꯊꯤꯔꯣꯑꯣ
ꯊ ꯊꯥ ꯊꯥꯕ ꯇ ꯅ ꯆ ꯃꯣꯏꯔ ꯕꯤ ꯁꯅꯥꯝꯕꯤ
ꯍꯩꯕꯨꯡ ꯆꯔꯣꯡ ꯑꯃꯇ ꯊꯥꯗꯕꯤꯔꯛꯎ ꯊꯥ ꯈꯪꯕ꯭ꯔꯥ
ꯎꯝ ꯑꯁꯤꯁꯦ ꯑꯉꯥꯡ ꯑꯣꯏꯔꯤꯉꯩꯗꯀꯣ
ꯑꯣꯔꯒ
ꯑꯩꯈꯣꯏ ꯃꯃꯥ ꯕꯣꯛ ꯈꯣꯏꯅ ꯄꯛꯣꯔꯒ ꯁꯤꯈꯤ ꯍꯥꯏꯕꯤ
ꯎ ꯂꯥꯏꯔꯤꯛꯀꯁꯨ ꯇꯥꯛꯄꯤꯒꯦꯀꯣ
ꯂꯥꯏꯛꯇꯁꯨ ꯇꯝꯃꯦ ꯐꯤꯂꯤꯝꯗꯁꯨ ꯌꯦꯡꯉꯤ
ꯎꯝ
ꯎꯝ
ꯉꯛꯇ꯭ꯔꯥ
ꯗꯨ ꯍꯥ
ꯉꯛꯇ꯭ꯔ ꯊꯥꯥꯁꯦ
ꯎꯝ ꯉꯥꯛꯇ꯭ꯔ ꯍꯥꯏꯗꯤ ꯁꯣꯂꯔ ꯁꯤꯁꯇꯦꯝꯅꯤ ꯁꯦ
ꯑꯗꯨꯅꯦ ꯀꯃꯥꯏꯅ ꯁꯦꯝꯕ ꯈꯨꯠꯁꯦꯝꯅꯣ ꯉꯛꯑꯦ
ꯍꯥ
ꯏꯁꯣꯔꯅ ꯁꯦꯝꯕ ꯈꯨꯠꯁꯦꯝꯁꯤꯉꯛꯏ
ꯎꯝ ꯎꯝ ꯉꯛꯄꯅ ꯀꯣꯁ
ꯑꯥ
ꯍꯥꯏꯀꯣ ꯑꯩꯈꯣꯏꯅ ꯖꯤꯛ ꯐꯅ ꯁꯥꯏꯟꯁꯀꯤ ꯇꯦꯛꯅꯣꯂꯣꯖꯤ ꯍꯥꯏ ꯀ꯭ꯂꯥꯁꯇ ꯈꯪꯉꯁꯨꯀꯣ
ꯎꯝ
ꯑꯩꯈꯣꯏꯒꯤ ꯍꯧꯖꯤꯛꯄꯨ ꯄꯋꯥꯔꯁꯦ ꯖꯦꯅꯦꯔꯦꯠ ꯇꯧꯕ ꯉꯝꯗ꯭ꯔꯤ
ꯎꯝ
ꯇꯪ ꯈꯤꯇꯪ ꯐꯤꯜ ꯇꯧ ꯑꯩꯈꯣꯏ ꯄꯋꯥꯔꯁꯦ ꯅ꯭ꯌꯨꯇ꯭ꯔꯤꯂꯥꯏꯁ ꯀꯩꯗꯧꯔꯤꯕ
ꯍꯥꯥ
ꯀꯩꯗꯣꯔꯤꯅꯣ ꯍꯧꯖꯤꯛꯇ
ꯍꯩꯃꯥ ꯀꯩꯝ ꯇꯧꯗꯦ ꯍꯥꯏꯔꯑꯣ ꯑꯗꯨꯝ ꯇꯥꯏꯑꯦ
ꯑꯣ ꯅꯦꯠꯋꯛꯌꯗꯕ ꯑꯣꯏꯔꯝꯅꯤ
ꯍꯥ
ꯅꯦꯠꯋꯥꯡꯅ ꯑꯣꯏꯔꯝꯅꯤ ꯍꯥꯏꯕ
ꯎꯝ ꯅꯦꯠꯋꯥꯔꯛꯅ ꯁꯨꯔꯨ ꯁꯨꯔꯨ ꯅꯩꯕ꯭ꯔꯥ
ꯑꯍꯝ
ꯎꯝ ꯂꯨꯋꯤꯅꯦꯀꯣ
ꯎꯝ
ꯎꯝ ꯑꯩꯈꯣꯏꯒꯤ ꯍꯧꯖꯤꯕꯨ ꯁꯥꯏꯟꯁꯅꯀꯣ ꯄꯋꯥꯔꯁꯦ ꯖꯦꯅꯦꯔꯦꯠ ꯇꯧꯕ ꯅꯝꯗ꯭ꯔꯤ ꯑꯩꯈꯣꯏꯖꯤꯖꯧ ꯎꯝ ꯑꯦꯁꯤ- ꯑꯩꯈꯣꯏ ꯃꯩ ꯀꯥꯏꯗ ꯂꯧꯔꯤ
ꯏꯁꯤꯡꯗꯒꯤ
ꯏꯁꯤꯡꯗꯒꯤ ꯗꯥꯔꯥ
ꯑꯔꯠꯇꯒꯤ
ꯍꯥ
ꯏꯁꯤꯡꯗꯒꯤ
ꯀꯥꯏ ꯀꯥꯏ ꯀꯥꯏ ꯀꯥꯏꯗꯦ ꯃꯩꯩꯅꯣ ꯈꯤꯇꯪ ꯍꯥꯏꯔ
ꯃꯩꯁꯤꯦ ꯏꯁꯤꯡꯒ ꯃꯈꯥꯗ ꯗꯤꯛ ꯇꯧꯔꯒ ꯁꯦꯝꯕꯒ ꯅꯠꯇ꯭ꯔꯣ
ꯑ ꯑꯩ ꯍꯥꯏꯁꯦ ꯑꯩ ꯍꯥꯏꯒꯦ ꯃꯩ ꯍꯥꯏꯁꯦ ꯏꯁꯤꯡꯗꯒꯤ ꯑꯃ ꯂꯧꯔꯦ
ꯎꯝ
ꯅꯨꯡꯁꯤꯠꯇ ꯑꯃ ꯂꯧꯔꯦ ꯁꯣꯂꯔ ꯁꯣꯂꯔ ꯍꯥ
ꯑꯥ ꯍꯥꯏꯔꯛꯑꯣ
ꯑꯗꯤ ꯁꯣꯂꯔꯗꯤ ꯑꯃ ꯂꯧꯔꯦ
ꯑꯥ
ꯑꯗꯨꯒꯤ ꯑꯃ ꯀꯣꯏꯂꯥꯗꯣ ꯈꯪꯕ꯭ꯔꯥ ꯕ꯭ꯂꯦꯛ ꯗꯥꯏꯃꯟꯗꯣ ꯑꯗꯨꯩ ꯑꯃ ꯂꯧꯔꯦ ꯃꯔꯤꯗꯩ ꯂꯧꯔꯤ ꯁꯤ ꯃꯔꯤꯁꯤꯒ ꯂꯧꯔꯤꯑꯕ ꯑꯩꯈꯣꯏ ꯄꯋꯥꯔ ꯖꯦꯅꯦꯔꯦꯠꯁꯦ
ꯀꯋꯤꯟ ꯃꯤꯜ ꯂꯩꯕ ꯖꯒꯥꯁꯦ ꯀꯥꯏꯗꯅꯣ
ꯑꯣꯏꯜ ꯃꯤꯜꯁꯦ ꯑꯩꯈꯣꯏ ꯏꯟꯗꯤꯌꯥꯗꯁꯨ ꯂꯩꯕꯅꯤ ꯨꯖꯔꯥꯠ ꯔ ꯎꯝ ꯃꯄꯥꯟꯗꯗꯤ ꯂꯩ ꯃꯌꯥꯝ ꯂꯩ ꯃꯌꯥꯝꯅ ꯂꯩ
ꯑꯩꯁꯦ ꯃꯄꯥꯟ ꯂꯣꯗ ꯀꯣꯏꯅ ꯆꯠꯅꯤꯡꯉꯦꯕꯀꯣ ꯐꯖ ꯐ ꯐꯠꯇꯕ ꯇꯧꯗ ꯂꯣꯏꯔꯦ ꯑꯗꯣ ꯑꯩ ꯅꯨꯡꯁꯤꯅꯕ ꯅꯨꯄꯥꯗꯣꯃꯥꯟꯅ ꯌꯥꯗꯦ
ꯑꯣ ꯅꯨꯄꯥꯗꯣ ꯑꯩ ꯅꯈꯣꯡꯇꯪ ꯍꯪꯉꯛꯀꯦ ꯑꯦꯇ ꯍꯌꯦ ꯂꯧ ꯑꯝꯇ ꯈꯉꯦ ꯃꯥ ꯌꯥꯕ ꯌꯥꯗꯔ
ꯍꯪꯉꯨꯔꯅꯦ ꯌꯥꯔꯦ ꯌꯥꯔꯔꯣꯏ ꯑꯩ ꯑꯗꯨꯝ ꯈꯪꯖꯔꯦ ꯍꯪꯉꯨꯔꯅꯦ ꯌꯥꯔꯦ
ꯎꯝ ꯃꯅꯕꯤꯗꯅꯀ ꯃꯅꯕꯤꯗꯅꯀ ꯌꯥꯝꯅ ꯆꯠꯅꯤꯡꯉꯗꯤꯀꯣ ꯃꯥꯅ ꯆꯠꯆꯈ꯭ꯔꯁꯅꯨ ꯍꯥꯏꯕꯅꯤ ꯍ
ꯊꯒꯤꯗꯤꯀꯣ ꯃꯒꯤꯗꯤ ꯃꯥꯒꯤꯗꯤ ꯃꯥꯒꯤꯗꯤ ꯆꯛꯈ꯭ꯔꯗꯤ ꯂꯥꯞꯅꯔꯅꯤ ꯍꯥꯏꯕ ꯃꯥꯦ
ꯃꯥ ꯃꯥꯒꯤꯤꯗꯤꯀ
ꯎꯝ
ꯃꯥꯗꯤ ꯀꯩꯁ ꯃꯗꯤ ꯀꯅꯥꯗꯅꯤ ꯅꯀ
ꯆꯝ
ꯑꯗꯨꯒꯤ ꯍꯥꯥ
ꯁꯤꯗꯕꯅ
ꯃꯗꯤꯀꯣ
ꯎꯝ
ꯂꯥꯏꯖꯝ ꯍꯥꯏꯩ
ꯎꯝ
ꯀꯒꯕ
ꯎꯝ
ꯌꯥꯝꯦꯖ ꯄꯖ ꯔꯨꯄꯥ ꯂꯩꯃꯤꯅꯦꯣ
ꯋꯥꯔꯤ ꯋꯥꯔꯤꯒꯤ ꯋꯥꯔꯤ ꯑꯣꯟꯊꯣꯛꯑꯁꯤꯦ ꯋꯥꯔꯤꯦ ꯑꯇꯣꯞꯄ ꯃꯅ ꯁ ꯀꯤꯗꯧꯔꯦ ꯋꯥꯔꯤ
ꯅꯠꯇꯦ ꯅꯨꯄꯥꯗꯨ ꯋꯥꯔꯤꯗꯣ ꯍꯥꯏꯕꯅꯦ
ꯂꯩꯆꯤꯟꯗꯣ ꯍꯥꯟꯅ ꯂꯣꯏꯅ ꯀꯨꯞ
ꯑꯗꯤ ꯅꯨꯄꯤꯗ ꯅꯨꯄꯤꯗ ꯈꯔ ꯅꯨꯄꯤꯗꯅꯅꯦ ꯐꯤꯗꯅꯦ
ꯎꯝ
ꯃꯈꯦꯜ ꯂꯥꯡꯉꯦ ꯃꯃꯥꯟ ꯊꯣꯛꯅꯤꯡꯉꯦ ꯑꯗꯣ ꯃꯥꯅ ꯍꯥꯏꯕꯅꯦ
ꯎꯝ
ꯑꯩ ꯅꯨꯄꯥꯗꯨꯅ ꯍꯥꯏꯕꯅꯤꯗ ꯑꯩꯅ ꯑꯃꯨꯛ ꯍꯪꯉꯦ ꯑꯩ ꯅꯨꯄꯥꯗ ꯃꯥꯅ ꯅꯨꯄꯥꯅꯨ ꯍꯥꯏꯕꯅꯤ ꯑ ꯄꯤꯗꯨꯅ ꯆꯠꯅꯤꯡꯕ ꯇꯥꯔꯒ ꯀꯩ ꯍꯥꯏꯅꯤ ꯈꯥꯝꯕꯁꯨ ꯉꯝꯗꯦ ꯅꯨꯡꯁꯤꯠ ꯅꯨ ꯐ ꯂꯅꯨꯡꯁꯤꯕꯥꯏꯁꯦ ꯊꯃ ꯄꯣꯊꯥꯂꯒ ꯐꯥꯖꯜ ꯊꯝꯕ ꯅꯨꯡꯁꯤꯕꯗꯣ ꯎꯝ ꯐꯁꯨ ꯈꯥꯃꯗ ꯊꯝꯕꯗꯣ ꯇꯧ ꯦ ꯇꯧꯅꯥꯗꯤꯦ ꯅꯨꯡꯁꯤ ꯍꯥꯏ ꯃꯁꯥꯅ ꯂꯩꯒꯗꯕꯅꯤ
ꯑꯗꯨ ꯃ ꯄꯥꯝꯖꯔꯗꯤ ꯏꯁꯤꯇꯤꯗ ꯖꯥꯠꯅ
ꯍꯥ
ꯃꯄꯥꯟꯗ ꯆꯠꯂꯁ ꯅꯨꯡꯁꯤꯗꯕ ꯖꯥꯠꯂꯥ
ꯃꯄꯥꯟ ꯆꯄ ꯅꯨꯡꯁꯤꯗꯕ ꯅꯗꯤ ꯑꯩ ꯃ ꯄꯗ ꯃ ꯄꯥꯖ ꯀꯀ
ꯎꯝ
ꯃꯥꯅ ꯍꯥꯏ ꯍ ꯑꯥꯎꯠ ꯑꯣꯐ ꯏꯟꯗꯤꯌꯥꯗ ꯆꯠꯈꯕ ꯇꯥꯔꯗꯤ ꯑꯁꯦ ꯃꯥꯅ ꯃꯉꯣꯟꯗꯤ ꯂꯥꯞꯊꯣꯛꯅꯅꯤ ꯍꯥꯏꯅ ꯑꯗꯨꯝ ꯅꯨꯡꯁꯤꯕꯒꯤ ꯍꯥꯏꯕꯅꯤꯀꯣ ꯑꯗꯨ ꯌꯥꯝꯅ ꯅꯨꯄꯤꯗꯨꯅ ꯆꯥꯅꯤꯡꯕ ꯊꯥꯔꯗꯤ ꯊꯥꯒꯅꯤ ꯍꯥꯏꯕꯅꯤ ꯑꯗꯨꯃꯤ
ꯑꯗ
ꯍꯥ
ꯑꯩ ꯑꯩ ꯑꯩ ꯊꯦꯡꯅꯔꯀꯥꯟ ꯃꯥꯒ ꯑꯩꯇ ꯆꯠꯅꯈꯤ
ꯍ ꯍ
ꯑꯩ ꯃꯥꯒ ꯑꯝꯇ ꯈꯠꯅꯈꯤꯒꯦ
ꯎ ꯈꯥꯟꯅꯕ ꯅꯣꯏ ꯅꯣꯏ ꯅꯁꯦ ꯅꯁꯦ ꯈꯅꯥꯖꯧꯈ꯭ꯂꯣ ꯑꯩ ꯑꯩ ꯑꯩ ꯌꯥꯎꯅꯤꯡꯅꯦꯦ ꯀꯣꯟꯅ ꯃꯔꯛꯇ
ꯀꯩꯅ ꯀꯩꯅꯁꯅꯕꯤꯅ ꯃꯥꯏꯁꯝ ꯀꯥꯎꯗꯅ ꯋꯥꯔꯤ ꯁꯥꯗꯨ ꯐꯥꯀꯠꯂꯨꯔꯦꯅꯦ ꯏ ꯑꯃꯨꯛ ꯂꯨꯕ ꯊꯣꯛꯂꯛꯑꯦ
ꯎꯝ ꯌꯦꯡꯉꯣ ꯍꯨꯃꯥꯏꯗꯧ ꯐꯖꯥꯏ ꯈꯥꯏꯕꯣꯛ ꯑꯃ ꯄꯇꯠ ꯂꯩꯔꯝꯒꯅꯤ ꯋꯥꯔꯤ ꯁꯥ
ꯋꯥꯔꯤ ꯁ ꯉ ꯁꯥꯏꯅꯤꯁꯨ ꯍꯧꯖꯤꯛ ꯁ ꯇꯠ ꯂꯩꯔꯝꯃꯦ
ꯎꯝ ꯑ
ꯗꯥꯒꯥꯏꯅꯤ ꯐꯖꯅ
ꯎꯝ
ꯅꯪꯒꯤ ꯃꯦꯁꯤꯒꯤ ꯐꯦꯟꯂꯣ ꯔꯣꯅꯥꯜꯗꯣꯒꯤ ꯐꯦꯟꯂꯣ
ꯑꯩꯍ ꯑꯩꯒꯤ ꯅꯨꯄꯤꯗꯤ ꯃꯦꯁꯤꯅꯤ ꯑꯗꯨꯒꯤ ꯃꯦꯁꯤꯗꯣ ꯑꯩꯒꯤ ꯐꯦꯟꯣ ꯍꯥꯏꯔꯦ
ꯅ ꯅꯪꯒꯤ ꯄꯤꯔꯛꯕꯩ ꯑꯣꯏꯕ ꯅꯠꯇꯕ ꯅꯪꯒꯤ ꯀꯩꯅꯣꯗꯣ ꯀꯩꯅꯣ
ꯑꯩꯒꯤ ꯑꯩꯒꯤ ꯊꯃꯣꯏꯗꯗꯤ ꯔꯣꯅꯥꯜꯗꯣ
ꯎꯝ